ꯍꯥꯕ꯭ꯔꯣ
ꯀꯩꯅꯣ ꯀꯩꯅꯣ ꯈꯨꯂꯥꯡꯈꯔꯗ ꯂꯧꯣꯛ ꯈꯨꯔꯤꯗꯣ
ꯌꯥꯗ꯭ꯔꯦ ꯈꯔꯥ ꯑ ꯈ ꯈꯅꯥꯎ ꯈꯅꯥꯎ ꯈꯅꯥꯎꯁꯦ ꯌꯥꯗꯔꯤꯅꯦ
ꯀꯩꯗꯧꯔꯒꯦ ꯏꯁꯤꯡ ꯊꯥꯎꯅꯦ
ꯈꯪꯗꯦ ꯀꯔꯤꯒꯤꯔꯣ ꯑꯩꯌꯥ ꯍꯧꯖꯤꯛ ꯌꯥꯏꯅꯦ ꯉꯁꯥꯏ ꯑꯩ ꯌꯥꯗꯅꯦ ꯉꯁꯥꯏ ꯑꯩ ꯐꯣꯟ ꯇꯧꯕꯁꯨ ꯌꯥ ꯌꯥꯗꯦ ꯀ꯭ꯔꯤꯔꯣ ꯈꯪꯗꯦ ꯍꯧꯖꯤꯛꯐꯛ ꯌꯥꯏ ꯅꯪ ꯅꯝꯕꯔ ꯑꯣꯏꯕꯒꯤꯔꯥ ꯈꯪꯗꯦ ꯃꯤ ꯑꯇꯣꯞꯄ
ꯅꯪ ꯍꯣꯏ ꯍꯣꯏ ꯏꯕꯥꯅꯤꯗ ꯑꯗꯨꯝ ꯆꯥꯟꯅꯕꯅꯤꯅꯀꯣ
ꯑꯦ ꯆꯠꯅꯕꯅꯦ ꯍꯣꯏ ꯑꯗꯨ ꯆꯠꯅꯩ ꯑꯗ ꯃꯔꯛ ꯃꯔꯛꯇ ꯀꯩꯅꯣ ꯅꯪ ꯃꯔꯛ ꯃꯔꯥꯛꯇ ꯅꯪ ꯌꯦꯠꯂꯛꯑꯦ ꯀꯔꯤꯒꯤꯔ ꯈꯪꯗꯦ
ꯑꯗꯨꯗꯤ ꯑꯩ ꯅꯠꯇꯦ ꯅꯪ ꯋꯥꯍꯩꯗꯨꯅꯅꯦ ꯅꯪꯒꯤꯁꯦ
ꯑꯩꯒꯤ ꯈꯛꯇ ꯑꯣꯏꯔꯝꯃꯤꯗ ꯅꯪꯒꯤꯁꯨ ꯑꯣꯏꯔꯝꯃꯤꯁꯦ
ꯎ ꯑꯗ ꯅꯪ ꯅꯣꯡ ꯅꯣꯡꯃꯗ ꯏꯁꯤꯡ ꯀꯌꯥ ꯀꯌꯥ ꯊꯛꯀꯦ
ꯑꯩ ꯍꯗ ꯏꯁꯩ ꯑꯦ ꯏꯁꯩ ꯍꯌꯦ ꯏꯁꯤꯡ ꯊꯛꯇꯕꯒꯤ ꯈꯣꯟꯊꯤ ꯆꯥꯔ ꯂꯩꯕꯅꯤ ꯍꯟꯗꯥ
ꯅꯣꯡꯃꯗ ꯂꯤꯇꯔ ꯑꯍꯨꯝ ꯑꯍꯨꯝꯗꯒꯤꯗꯤ ꯇꯥ ꯒꯤꯇꯔ ꯍꯥꯏꯦꯒ ꯀꯔꯤꯅ ꯁꯤ ꯑꯗꯨꯝ ꯍꯧꯔ ꯅꯪ ꯁꯤ ꯑꯗꯨꯝ ꯍꯧꯔꯛꯑꯦꯕ ꯅꯪꯁ
ꯊꯛꯀꯅꯤ ꯍꯧꯖꯤꯛ ꯑꯩ ꯁꯤ ꯊꯛꯇ꯭ꯔꯗꯤ ꯌꯥꯗꯦ
ꯆꯦꯛꯁꯤꯟꯕ ꯆꯥꯡꯗ ꯏꯁꯤꯡ ꯊꯛꯄꯗ ꯌꯦꯡ ꯌꯦꯡꯉ ꯊꯛꯑꯒ ꯀꯥꯏꯅ
ꯑ ꯁꯤꯗꯤ ꯍꯦꯕꯟ꯭ꯔꯣ ꯏ ꯀꯥꯏ ꯍꯦ
ꯅꯪꯕꯨ ꯅꯨꯡꯁꯤꯗꯩ ꯁꯤꯁꯤꯡꯅꯔꯦꯅꯦ ꯑ ꯏꯁꯤꯡ ꯏꯁꯤꯡ ꯊꯛꯄ ꯀꯥꯟꯗ ꯑ ꯁꯣꯔ ꯏꯁꯤꯡ ꯊꯛꯄ ꯀꯥꯟꯗ ꯍꯣꯏ ꯏꯁꯤꯡ ꯊꯛꯄ ꯀꯥꯟꯗ ꯅꯨꯡꯁꯤꯠꯀ ꯀꯩꯅꯣ ꯌꯥꯎꯕ ꯃꯔꯛꯇ ꯃꯔꯛꯇꯁꯨ ꯌꯥꯎꯗꯥꯏꯅꯦ ꯅꯨꯡꯁꯤ ꯌꯥꯎꯕ ꯏꯁꯤꯡ ꯊꯛꯄ ꯌꯥꯗꯕ ꯃꯇꯥꯡꯗ ꯑꯗꯨꯒꯨꯝꯕꯅ ꯌꯦꯡ ꯌꯦꯡꯉ ꯊꯧ ꯍꯥꯏꯗ ꯍꯣꯏ
ꯑ
ꯃꯤ ꯆꯥꯕꯗ ꯁꯤ ꯍꯥꯏꯕꯗꯨ ꯇꯥꯈ꯭ꯔꯕꯣ
ꯇꯥꯗꯦ ꯇꯥꯗꯦ ꯀꯃꯥꯏ ꯇꯧꯕꯩꯅꯣ ꯇꯥꯗꯔꯦ ꯇꯥꯗꯔꯦ
ꯆꯥꯕꯅꯦ ꯆꯥꯛ ꯆ ꯆꯥꯕ ꯀꯥꯟꯗ ꯀꯩꯅꯣ ꯑꯥ ꯍꯥꯏꯕ
ꯅꯦꯠꯋꯥꯛ ꯅꯨꯡꯉꯥꯏꯇꯦ ꯅꯪꯒꯤ ꯆꯥꯛ ꯆꯥꯕ ꯀꯥꯟꯗ ꯀꯔꯤꯑꯕ
ꯆꯥꯕꯛ
ꯍ ꯃꯥꯗꯣ
ꯎ ꯎꯝ ꯃꯤꯁꯤꯅ ꯁꯤ ꯍꯥꯏꯕ ꯑꯅꯤꯔꯛ ꯁꯨꯔꯦ ꯑꯩꯅ ꯇꯥꯕ
ꯎꯝ ꯑꯗꯣ ꯌꯥꯡꯇꯣ ꯇ
ꯀꯩꯅꯣꯗꯅꯦ ꯑꯩꯈꯣꯏ ꯑꯩꯈꯣꯏꯔꯣꯝꯗꯅꯦ ꯆꯤꯡꯗꯅꯦ
ꯎꯝ ꯈꯪꯗꯦ ꯈꯪꯗꯦ
ꯑꯩꯈꯣꯏ ꯈꯨꯟ ꯌꯧꯗ꯭ꯔꯤꯉꯩꯗ ꯌꯨ ꯊꯥꯡ ꯑ ꯌꯨ ꯌꯣꯟꯕ
ꯍ ꯍ ꯈꯥꯡꯒꯦꯅꯦ ꯈꯦꯡꯒꯦꯅ ꯀꯩꯅꯣꯗꯣ ꯀꯩꯅꯣꯗꯣꯀꯣ ꯀꯩꯅꯣꯗ ꯈꯪꯗꯦ ꯈꯪꯗꯦ ꯀꯃꯥꯏ ꯆꯥꯕꯩꯅꯣꯕ ꯆꯥꯛꯇꯨꯕꯣ
ꯈꯪꯗꯦ
ꯆꯥꯛ ꯆꯥꯕ ꯀꯥꯟꯗ ꯑꯗꯨꯅꯦ ꯆꯥꯛ ꯆꯥꯕ ꯀꯥꯟꯗ ꯅꯣꯛꯀꯅꯨ ꯋꯥꯔꯤ ꯁꯥꯒꯅꯨꯅ ꯍꯥꯏ
ꯑꯗꯨꯅꯦ ꯅꯪꯗꯤ ꯅꯣꯏꯒꯜꯂꯦ ꯑꯃꯨꯛꯒ
ꯑꯩꯗꯤ ꯅꯣꯛꯑꯦ ꯅꯪꯅ ꯉꯥꯡꯕ
ꯎ ꯍ
ꯑ ꯍꯟꯗꯛ ꯃꯔꯛꯁꯦ ꯋꯥ ꯌꯥꯝ ꯉꯥꯡꯈ꯭ꯔꯦ ꯑꯁꯦꯡꯕ ꯔꯦꯀꯣꯔꯗꯤꯡꯗꯣ ꯑꯁ ꯆꯍꯤ ꯆꯍꯤ ꯑꯅꯤ ꯀꯥꯕ ꯌꯥ
ꯐꯦꯠ ꯐꯤꯂꯤꯝꯗꯒ ꯑ ꯐꯤꯂꯝꯗꯒ ꯍꯟꯅꯨꯕꯤ ꯃꯆꯤꯟ ꯌꯥꯝ ꯀꯟꯕꯗꯣ ꯑꯗꯨꯒ ꯃꯥꯟꯒꯦ ꯇꯧꯔꯦꯅꯦ ꯅꯪꯁꯦ
ꯑꯩꯔꯣ
ꯍꯣ
ꯅꯣꯏꯗꯤ ꯅꯣꯏ ꯐꯣꯟ ꯇꯧꯕꯩ ꯋꯥꯊꯤ ꯉꯥꯡꯅꯤꯡꯉꯥꯏ ꯂꯩꯇꯕꯩ ꯀꯩꯅꯣ ꯉꯥꯡ ꯉꯥꯡꯔꯤꯅꯦ ꯑꯩ ꯀꯩ ꯀꯩꯅꯣꯗꯗꯤ ꯑꯁꯦꯡꯕꯗꯗꯤ ꯑꯗꯨꯃꯥꯏ ꯉꯥꯡꯗꯦ ꯍꯟꯇꯛ ꯃꯔꯛ ꯑꯩ ꯌꯥꯝ ꯒ꯭ꯌꯥꯟ ꯇꯥꯈ꯭ꯔꯕꯅꯦ ꯑꯩꯇꯣ ꯉꯥꯡꯈ꯭ꯔꯕꯅꯦ ꯅꯣꯏ ꯅꯣꯏꯅ ꯈꯪꯕ ꯃꯤꯗꯨ ꯅꯠꯇ꯭ꯔꯦꯍꯦ
ꯑꯁ ꯕꯦꯔꯥꯅꯤꯍꯦ ꯑꯇꯪ ꯇꯣꯡꯉꯜꯂꯦ ꯍꯥꯏꯁꯦ ꯑꯐꯕ ꯑꯞ ꯑꯐꯕꯠꯁ
ꯑꯐꯕꯔꯣꯝꯗ ꯑꯐꯕ ꯑꯐꯕꯗ ꯑꯐꯕꯗ ꯑꯗꯨꯝ ꯐꯔꯒ ꯂꯩꯔꯤꯁꯤꯕꯨ ꯀꯔꯤꯅꯣꯅꯦ ꯃꯥꯏ ꯑꯃꯨꯛ ꯑꯁꯤ ꯑꯁꯣꯝꯗꯒꯤ ꯀꯔꯤ ꯐꯅꯤꯡꯉꯥꯏ ꯂꯩꯒꯦꯕ
ꯑꯩꯕꯨ ꯊꯥꯖꯁꯤꯔꯥ ꯀꯃꯥꯏ ꯇꯧꯗꯣꯏꯅꯣ
ꯊꯥꯖꯅꯤꯡꯉꯥꯏ ꯉꯥꯡꯔꯒ ꯀꯔꯤꯔꯅꯦ ꯊꯥꯖꯜꯂꯗꯤ ꯑꯩꯉꯣꯟꯗ ꯊꯥꯖꯗ꯭ꯔꯗꯤ ꯅꯪ ꯀꯅꯥꯗ ꯊꯥꯖꯒꯦ ꯍꯥꯏꯕꯅꯣ
ꯊꯥꯖꯒꯗꯕꯗ ꯂꯨꯗꯤ ꯂꯨꯋꯦꯍꯦ ꯂꯨꯗꯤ ꯂꯨꯋꯦꯀꯣ
ꯉꯥꯡꯅꯁꯦ ꯀꯩꯅꯣ
ꯎꯝ
ꯑꯩꯕꯨ ꯌꯥꯝ ꯑ ꯃꯤꯅ ꯊꯥꯖꯗ ꯊꯥꯖꯗꯅꯤꯡꯉꯥꯏ ꯌꯥꯝ ꯉꯥꯡꯕꯩ ꯇꯥꯏꯞꯇ ꯇꯧꯔꯛꯏꯅꯦ ꯅꯣꯏ ꯊꯥꯖꯗꯅꯕ ꯊꯕꯛ ꯑꯩ ꯇꯧꯈ꯭ꯔꯕꯕꯥ
ꯑꯩ ꯉꯥꯡꯕꯒꯤ ꯃꯇꯝꯒꯁꯦ ꯄꯤꯗꯦꯕ ꯉꯁꯤ ꯑꯗ ꯑꯔꯥꯝꯗꯥ ꯌꯨꯝ
ꯅꯪ ꯅꯪ ꯅꯣꯏꯕꯨ ꯑꯩ ꯊꯥꯖꯗꯅꯕ ꯊꯕꯛ ꯀꯌꯥꯝ ꯅꯪꯉꯣꯟꯗ ꯑꯣꯠ ꯀꯕꯔ ꯑꯞ ꯑꯣꯏꯈ꯭ꯔꯩꯕ
ꯇꯧꯋꯦ ꯇꯧꯋꯦ ꯇꯧꯋꯦ ꯇꯧꯋꯦ ꯖꯥꯠ ꯖꯥꯠ ꯇꯧꯋꯦ ꯑꯩ ꯍꯥꯏꯅꯤꯡꯗꯕꯩꯅꯤ ꯍꯥꯏꯕꯨ ꯍꯥꯏꯔꯗꯤ ꯅꯪꯅ ꯑꯃꯨꯛ ꯁꯥꯎꯔꯅꯤ ꯑꯧ ꯁꯥꯎꯒꯟꯕꯅꯦ ꯌꯝ ꯁꯥꯎꯒꯟꯕꯅꯦ
ꯁꯥꯎꯕꯤꯔꯣꯏꯕ ꯍꯥꯏꯔꯛꯑꯣꯕ ꯁꯦ ꯃꯔꯝ ꯃꯣꯛꯄꯅꯤ ꯍꯥꯏꯔꯛꯑꯣ ꯍꯥꯏꯔꯛꯑꯣ
ꯑꯦ ꯑꯦ ꯅꯪꯁꯦ ꯐꯨꯕ ꯌꯥꯔꯦꯍꯦ ꯃꯤ ꯅꯪꯒꯤꯁꯦ ꯑꯣ ꯅꯪ ꯋꯥꯉꯥꯡꯁꯦ ꯃꯤ ꯎꯁꯤꯠꯇꯕ ꯌꯥꯝ ꯌꯥꯎꯋꯦꯕ ꯅꯪꯒꯤꯁꯦ
ꯂꯩꯇꯕꯩ ꯉꯥꯡꯊꯣꯛꯅꯤꯡꯉꯥꯏ ꯂꯩꯇꯕꯗꯣ ꯑꯁ ꯄꯥꯝꯃꯨꯏ
ꯃꯤ ꯃꯤ ꯎꯁꯤꯠꯇꯕ ꯌꯥꯎꯋꯦꯕ ꯅꯪꯒꯤꯁꯦ
ꯍꯦ ꯀꯩꯅꯣ ꯃꯤ ꯌꯥꯝ ꯎꯁꯤꯠꯄꯅꯦ ꯑꯩ ꯃꯤ ꯎꯁꯤꯠꯇꯕ ꯍꯩꯇꯦ ꯑꯩꯅ ꯎꯁꯤꯠꯇꯕ ꯃꯤꯁꯦ ꯍꯥꯏꯕꯤꯒꯦ ꯑ ꯁꯦꯔꯥꯟ ꯇꯨꯔꯥꯟ ꯇꯧꯕ ꯑꯗꯨꯒ ꯃꯤ ꯑ ꯖꯒꯣꯠ ꯆꯥꯗꯕ ꯂꯩꯗꯅ ꯅꯨꯄꯤ ꯑꯉꯥꯡꯕꯨ ꯂꯛꯅꯕꯗꯣ ꯖꯒꯣꯠ ꯆꯥꯗꯕꯤꯗ ꯂꯛꯅꯕꯗꯣ ꯑꯗꯨꯒꯨꯝꯕꯗꯤ ꯑꯩ ꯉꯥꯏꯈꯣ ꯂꯣꯏꯗ꯭ꯔꯤ ꯅꯤꯁꯥ ꯆꯥꯔꯒ ꯑꯗꯨꯝ ꯂꯛꯅꯒ ꯇꯧꯕꯗ ꯑꯩ ꯎꯁꯤꯠꯇ꯭ꯔꯦ ꯑꯗꯨꯒꯨꯝꯕꯗꯗꯤ
ꯎꯝ
ꯃꯤꯅ ꯐꯥꯎ ꯑꯩꯈꯣꯏꯗꯥꯅ ꯑꯩꯈꯣꯏꯗ ꯑꯍꯟꯗꯣ
ꯎꯝ
ꯎꯝ ꯍꯦꯛ ꯍꯦꯛ ꯃꯥ ꯅꯤꯨ ꯊꯥꯔꯛꯑꯦꯕ ꯑꯩꯗꯤ ꯑꯩꯈꯣꯏꯗ ꯆꯪꯂꯛꯀꯅꯨ ꯍꯥꯏꯕꯅꯦ ꯋꯥ ꯉꯥꯡꯗꯦ ꯑꯩ ꯃꯥ ꯆꯪꯂꯛꯑꯗꯤ ꯑꯩ ꯑꯩꯒ ꯋꯥꯔꯤ ꯁꯥꯅꯤꯡꯗꯦ ꯍꯌꯦꯡ ꯅꯪꯒꯦ ꯇꯥꯛꯑꯒꯅ ꯑꯩꯉꯣꯟꯗ ꯆꯩꯒꯗꯤ ꯆꯩꯔꯛꯑꯣ ꯍꯥꯏ ꯂꯩꯗꯅ ꯃꯤ ꯃꯥꯗꯤꯒꯣ ꯑꯗꯨꯃꯥꯏꯅ ꯇꯧꯔꯗꯤ ꯄꯥꯎꯇꯥꯛ ꯄꯤꯕꯗꯣ ꯑꯗꯨꯃꯥꯏꯅ ꯇꯧꯒ ꯂꯩꯕ ꯅꯪ ꯄꯥꯎꯇꯥꯛ ꯄꯤꯅꯤꯡꯉ ꯑꯗꯨꯗꯤꯀꯣ ꯍꯌꯦꯡ ꯅꯪ ꯅꯉꯥꯜꯂ ꯅꯣꯡꯉꯥꯜꯂꯒ ꯅꯪ ꯌꯦꯟ ꯇꯥꯛꯑꯀꯥꯟꯗ ꯄꯤꯌꯨ ꯅꯪ ꯋꯥꯠꯍꯧꯗꯦ ꯑꯩꯅ ꯍꯥꯏꯔꯤꯅꯦ
ꯅꯪ ꯑꯗꯨꯒꯨꯝꯕ ꯋꯥ ꯅꯪꯅꯌꯥꯝꯕꯕꯨ ꯍꯥꯏꯕ ꯉꯝꯕ ꯑꯗꯤ ꯉ ꯁꯤꯟꯅꯔꯁꯨ ꯑꯩꯗꯤ ꯔꯦꯁꯄꯦꯛ ꯍꯥꯏꯗꯤ ꯊꯝꯒꯗꯕꯅꯤ
ꯍꯥꯏ ꯑꯗꯨꯒꯨꯝꯕꯗ ꯔꯦꯁꯄꯦꯛ ꯂꯩꯇꯦ ꯀꯔꯤ ꯀꯔꯤ ꯦ ꯑꯗꯨꯗ ꯑ ꯃꯣꯏ ꯎ ꯆꯥꯁꯤꯜꯂꯒ ꯃꯣꯏ ꯊꯝꯃꯣꯏ ꯊꯃꯣꯏꯗ ꯊꯥꯛꯄ ꯋꯥ ꯅꯠꯇꯦꯕ ꯃꯆꯤꯟꯗ ꯎ ꯅꯦꯁꯥꯅ ꯈꯥꯏꯔꯒ ꯂꯩꯕꯅꯦꯕ ꯑꯗꯨ ꯑꯩ ꯂꯧꯗꯦ ꯑꯩꯗꯤ ꯑꯗꯨꯒ ꯑꯩꯈꯣꯏꯗꯗꯥꯗꯤꯀꯣ ꯑꯗꯨꯃꯥꯏꯅ ꯃꯥꯥꯏ ꯊꯛꯑꯗꯤ ꯑꯩꯉꯣꯟꯗ ꯀꯩꯅꯣ ꯇꯧꯗꯕꯅꯤ ꯋꯥ ꯀꯌꯥ ꯉꯥꯡꯗꯕꯅꯤ
ꯅꯪ ꯑꯗꯨ ꯇꯧꯔꯗꯤ ꯅꯪ ꯅꯣꯏ ꯍꯦꯔꯣꯗ ꯑꯗꯨꯗꯒꯤ ꯍꯦꯜꯂꯅꯤꯀꯣ
ꯑꯩꯈꯣꯏ ꯑꯩꯈꯣꯏ ꯍꯤꯔꯣꯗꯤ ꯀꯩꯅꯣ ꯊꯛꯍꯜꯂꯣꯏꯗ ꯊꯛꯀꯦ ꯍꯥꯏꯔꯁꯨ ꯊꯛꯍꯜꯂꯣꯏꯗ ꯑꯩ ꯈꯨꯠꯇ ꯂꯩ ꯑꯩꯅ ꯄꯥꯏꯒꯅꯤ
ꯉ ꯅꯨꯄꯤ ꯅꯪꯁ ꯅꯨꯄꯤ ꯌꯥꯝ ꯊꯣꯛꯑꯦ
ꯑꯦ ꯑꯩꯅ ꯑꯩꯅ ꯀꯩꯅꯣ ꯇꯧꯒꯅꯤ ꯑꯩꯅ ꯂꯩꯔꯒ ꯆꯠꯒꯅꯤ ꯑꯩꯅ ꯆꯠꯂꯣ ꯍꯥꯏꯕ ꯃꯇꯨꯡ ꯏꯟꯅ ꯆꯠꯂꯣ ꯍꯥꯏꯒꯅꯤ ꯇꯧꯍꯟꯒꯅꯤ
ꯅꯪꯁꯦ ꯌꯥꯝ ꯉꯝꯃꯤꯅꯦ ꯅꯪꯁꯦ ꯇꯧꯕ ꯉꯝꯃꯤ
ꯑꯗꯨꯗꯤ ꯉꯝꯃꯅꯦ ꯉꯝꯕ ꯃꯇꯥꯡꯗꯗꯤ ꯎꯝ ꯍꯣꯏ ꯑꯩꯈꯣꯏꯅ ꯐꯠꯇꯕꯒꯤ ꯂꯝꯕꯤꯗꯗꯤ ꯆꯥꯍꯟꯅꯤꯡꯗꯕꯩ ꯇꯧꯕꯅꯤꯅ ꯑꯗꯨꯒꯤ ꯌꯥꯝ ꯂꯥꯟꯕ ꯌꯥꯎꯕꯔꯕ
ꯇꯧꯕ ꯉꯝꯕ ꯃꯤꯅꯤꯅꯦ ꯅꯪꯁꯦ
ꯉꯝꯃꯦ
ꯅꯪ ꯍꯌꯦꯡꯋꯥꯏ ꯍꯧꯖꯤꯛꯄꯨꯗꯤ ꯂꯩꯁꯥꯕꯤ ꯕꯤ ꯌꯥꯝ ꯊꯣꯛꯑꯦꯕꯀꯣ ꯍꯌꯦꯡꯋꯥꯏ ꯌꯨꯝ ꯄꯥꯜꯂꯀꯥꯟꯗ ꯃꯧ ꯑꯃꯨꯛ ꯌꯥꯝ ꯃꯧ ꯊꯣꯛꯇꯣꯏꯅꯤꯅ
ꯑꯣ ꯍꫭ ꯍꫭ ꯇꯣꯏ ꯇꯣꯏ ꯑꯗꯨꯒ ꯀꯣ ꯑꯩꯈꯣꯏ ꯀꯩꯅꯣ ꯅꯣꯏ ꯂꯩ ꯅꯣꯏ ꯎꯝ ꯅꯣꯏ ꯂꯩꯀꯥꯏꯒꯤ ꯄꯥꯈꯪ ꯑꯃ ꯑꯩꯈꯣꯏꯗꯥꯒ ꯍꯦꯛ ꯍꯦꯛ ꯄꯨꯟꯕꯗꯣ ꯈꯪꯕ꯭ꯔꯥ ꯒꯥꯔꯤ ꯊꯧꯕꯗꯣ ꯅꯣꯏ ꯂꯩꯀꯥꯏꯒꯤ ꯍꯥꯏꯔꯒ
ꯑ ꯈꯪꯗꯦ ꯑꯩꯈꯣꯏ ꯀꯒꯥꯔꯤ ꯒꯥꯔꯤ ꯊꯧꯕ ꯃꯤ ꯂꯩꯇꯦ
ꯅꯣꯏꯣꯏꯅꯦ ꯀꯥꯏꯗ ꯑꯦ ꯅꯣꯏ ꯃꯈꯥ ꯂꯩꯀꯥꯏꯒꯤ ꯑꯩꯈꯣꯏꯗꯥꯒ ꯄꯨꯟꯕꯗ ꯀꯔꯤꯔꯅꯦ
ꯈꯪꯗꯦ ꯈꯪꯗꯦ ꯑꯗꯨ ꯀꯩꯗꯧꯔꯕ ꯀꯩꯗꯧꯔꯕ ꯑꯗꯨ ꯀꯩꯗꯧ꯭ꯔꯦꯕ ꯅꯪꯒ ꯈꯪꯃꯤꯟꯅ ꯈꯪꯅꯕ꯭ꯔꯥ ꯅꯍꯥꯟ ꯅꯣꯏ ꯅꯌꯥꯝꯕꯒ ꯊꯔꯛ ꯄꯨꯟꯅ ꯍꯥꯏꯕꯗꯨꯗ
ꯋꯥꯖꯦ ꯆꯨꯝꯅ ꯂꯧꯋꯣꯀꯣ ꯃꯥꯗꯣ ꯅꯣꯡꯃꯗꯤ ꯅꯣꯡꯃꯁꯦ ꯑ ꯏꯃꯥꯒ ꯏꯕꯥꯏꯅꯤ ꯃꫭꯏ ꯑ ꯀꯩꯅꯣ ꯎꯝ ꯂꯩꯀꯥꯏ ꯀꯩ ꯂꯩꯀꯥꯏꯗꯨꯅ ꯆꯠꯀꯦꯅ ꯊꯣꯛꯂꯛꯄꯅꯦꯕ ꯃꯥꯗꫭ ꯑ ꯂꯦꯞꯄꯒ ꯂꯩꯔꯝꯕ ꯀꯔꯤ ꯅꫭꯅꯦ ꯃꯥꯅ ꯑꯩꯉꯣꯟꯗ ꯍꯥꯏꯕꯗꯨ ꯑꯃꯗꯤ ꯑ ꯀꯔꯤ ꯍꯥꯏꯕꯅꯣꯅꯦ ꯃꯥꯗꯣ ꯑꯩꯉꯣꯟꯗ ꯍꯥꯏꯔꯛꯄ ꯑꯩꯅ ꯇꯥꯃꯣ ꯅꯪ ꯌꯨ ꯌꯨꯁꯦ ꯐꯠꯇꯦꯀꯣ ꯑꯩꯅ ꯍꯥꯏꯕ
ꯎꯝ
ꯃꯥ ꯉꯥꯎꯔꯒ ꯂꯩꯔꯤꯅꯤꯀꯣ ꯌꯨꯁꯦ ꯊꯛꯄꯗꯤ ꯎꯝ ꯊꯛꯄꯁꯦ ꯌꯥꯝ ꯍꯛꯆꯥꯡꯗꯗꯤ ꯌꯥꯝ ꯁꯣꯛꯏꯀꯣ ꯅꯪꯁꯨ ꯈꯪꯂꯝꯒꯅꯤꯀꯣ ꯗꯗꯥ ꯍꯥꯏꯔꯒꯀꯣ ꯅꯪꯁꯤꯗꯤ ꯑꯩ
ꯅꯪꯁꯤꯗꯤ ꯍꯥꯏꯔꯛꯑꯕ ꯑꯗꯣ ꯍꯌꯦꯡ ꯉꯁꯤꯒꯤꯗꯤ ꯑꯗꯨꯝ ꯊꯛꯈ꯭ꯔꯣ ꯑꯗꯨ ꯍꯌꯦꯡꯗꯩ ꯑꯃꯨꯛꯀ ꯊꯛꯀ ꯊꯛꯈ꯭ꯔꯅꯨ ꯗꯦꯠ ꯁꯥꯕꯦꯟꯒꯨꯝꯕ ꯂꯥꯛꯑꯣꯀꯣ ꯂꯥꯛꯗ꯭ꯔꯗꯤ ꯎꯝ ꯑꯩꯉꯣꯟꯗ ꯅꯪ ꯊꯛꯆꯤꯜꯂꯗꯤ ꯑꯩꯉꯣꯟꯗ ꯀꯩꯅꯣ ꯀꯧꯔꯛꯀꯅꯣ ꯑꯩ ꯇꯥ ꯇꯥꯕꯤꯔꯣꯏꯀꯣ ꯑꯩꯅ ꯍꯥꯏꯕ ꯃꯁꯤꯗꯤ ꯍꯥꯏꯔꯒ ꯆꯠꯈꯤꯕꯩ ꯋꯥꯅꯤ
ꯎꯝ ꯑꯣ ꯃꯥ ꯒ꯭ꯌꯥꯟ ꯇꯥꯕ ꯀꯥꯟꯗꯅꯦꯕ
ꯎꯝ ꯅꯠꯇꯦ ꯉꯥꯎꯔꯤꯀꯥꯟꯗ ꯑꯩꯅ ꯉꯥꯎ ꯃꯥ ꯑꯩꯉꯣꯟꯗ ꯂꯛꯅꯕꯀꯣ
ꯑ ꯑꯠꯁꯥ ꯑꫭ ꯈꯪꯉꯦ ꯈꯪꯉꯦ ꯈꯪꯉꯦ ꯑꯩ ꯃꯈꯥ ꯑꯃꯨꯛ ꯇꯥꯕꯤꯔꯅꯨ ꯑꯩ ꯈꯪ ꯒ꯭ꯌꯥꯟ ꯇꯥꯔꯦꯕ ꯋꯥꯗꯨ ꯋꯥꯔꯤꯗꯣ ꯒ꯭ꯌꯥꯟ ꯇꯥꯔꯦꯕ ꯅꯪ ꯑꯃꯨꯛ ꯍꯥꯏꯗ꯭ꯔꯒꯁꯨ ꯑꯩ ꯋꯥꯔꯤꯗꯣ
ꯅꯪ ꯒ꯭ꯌꯥꯟ ꯇꯥꯔꯗꯤ ꯐꯔꯦ ꯅꯪ ꯅꯪꯒꯤ ꯅꯥꯗꯨ ꯀꯗꯥꯏ ꯊꯝꯃ ꯇꯥꯕ꯭ꯔꯕ
ꯑꯩꯅꯥ
ꯑꯃ ꯍꯦꯛ ꯑꯃ ꯍꯦꯛ ꯍꯥꯏ ꯍꯥꯏꯗꯣꯛꯑꯀꯥꯟꯗ ꯑꯗꯨ ꯅꯪ ꯀꯩꯅꯣ ꯌꯨꯒꯨꯝꯕ ꯇ꯭ꯔꯥꯏ ꯇꯧꯈ꯭ꯔꯕꯣ
ꯇꯧꯔꯦ ꯑꯩ ꯌꯨ ꯇꯧꯔꯦ ꯀꯔꯤ ꯀꯥꯞꯄ ꯍꯥ ꯊꯛꯄ ꯅꯥꯀꯣꯡꯗꯒꯤ ꯆꯤꯡꯕ ꯖꯥꯠ ꯖꯥꯠ ꯌꯥꯎꯈꯤꯗꯥꯏꯅꯦ ꯑ ꯇꯧꯔꯕꯅꯦ ꯑꯩꯅ ꯃꯣꯏꯒꯨꯝꯅ ꯍꯦꯟꯖꯤꯟꯗꯕꯒꯣ
ꯀꯥꯞꯄꯗꯤ ꯇꯧꯔꯝꯃꯣꯏꯗ
ꯇꯧꯔꯦ ꯇꯧꯔꯦ ꯅꯣꯏ ꯑꯩꯅ ꯍꯥꯏꯗꯣꯛ ꯇꯕꯒꯤ ꯋꯥꯅꯤ ꯅꯣꯏꯅꯗꯤ ꯈꯜꯂꯝꯒꯅꯤ ꯁꯤ ꯅꯨꯄꯥꯁꯦ
ꯁꯤ ꯅꯨꯄꯥꯖꯦ ꯁꯤꯖꯤꯟꯅꯗꯦ ꯑꯗꯨꯒꯨꯝꯕ ꯐꯠꯇꯕ ꯆꯤꯟꯖꯥꯛ ꯁꯤꯖꯤꯟꯅꯗꯦꯅ ꯈꯜꯂꯝꯒꯅꯦꯕꯀꯣ ꯑꯩꯗꯣ ꯅꯣꯏ ꯃꯃꯥꯡꯗ ꯇꯧꯗꯕ ꯋꯥꯅꯦꯕ
ꯎꯝ
ꯐꯖꯅ ꯀꯩꯅꯣ ꯂꯧꯒ
ꯎꯝ ꯅꯣꯏꯗꯤ ꯀꯩꯅꯣꯗꯒꯤ ꯔꯦꯗꯤꯑꯣꯗꯒꯤ ꯍꯦꯟꯕꯅꯤꯅꯀꯣ ꯅꯣꯏ ꯃꯃꯥꯡꯗꯗꯤ ꯇꯧꯕ ꯌꯥꯗꯦꯕ
ꯁꯤꯁꯤ ꯇꯤꯚꯤꯒꯨꯝꯕꯅꯦꯕ ꯅꯣꯏꯗꯤ
ꯑ